ꯍꯜꯂꯣ
ꯍꯜꯂꯣ ꯆꯥꯛ ꯆꯥꯔꯕꯣ
ꯍꯜꯂꯣ
ꯆꯥꯛ ꯆꯥꯔꯕꯣ
ꯆꯥꯔꯦ
ꯀꯩ ꯌꯦꯟꯆꯥꯡ ꯆꯥꯒꯦ
ꯈꯥꯃꯦꯟ ꯑꯁꯤꯟꯕ ꯊꯣꯡꯉꯦ
ꯑꯣ ꯌꯥꯝ ꯍꯥꯎꯔꯝꯅꯤꯌꯦ ꯑꯗꯨꯗꯤ
ꯍꯥꯎꯋꯦ ꯑꯩꯈꯣꯏꯗꯤ ꯆꯝꯅ ꯊꯣꯡꯕꯗꯣ ꯑꯗꯨꯅ ꯍꯥꯎꯋꯦ ꯀꯥꯡꯁꯣꯏ ꯆꯥꯏꯌꯦ ꯈꯥꯃꯦꯟ ꯑꯁꯤꯟꯕꯗꯣ
ꯈꯥꯃꯦꯟ ꯑꯁꯤꯟꯕ ꯃꯆꯥꯔꯣ ꯑꯆꯧꯕꯔꯣ
ꯃꯆꯥꯅꯤ ꯃꯆꯥ ꯃꯆꯥ ꯄꯥꯟꯕ
ꯌꯥꯝ ꯍꯥꯎꯔꯝꯅꯤ ꯑꯗꯨꯗꯤ
ꯍꯥꯎꯋꯦ ꯁꯤꯡꯖꯨ ꯑꯃ ꯁꯨꯔꯦ ꯉꯥ ꯑꯃ ꯇꯥꯎꯔꯦ ꯑꯗꯨꯒ ꯆꯥꯕꯗꯤ ꯑꯁ ꯂꯣꯏꯔꯦꯍꯦ ꯀꯥꯂꯦꯟꯅꯤꯒ ꯈꯪꯗꯦ ꯐꯖꯅ ꯐꯨꯗꯈꯔꯦ
ꯀꯥꯂꯦꯟ ꯑꯣꯏꯕꯁꯦ ꯑꯁ ꯍꯧꯖꯤꯛꯀꯥꯟꯁꯦ ꯌꯥꯝ ꯁꯥꯗ꯭ꯔꯣ ꯅꯣꯏꯗꯗꯤ ꯀꯃꯥꯏꯅ ꯇꯧꯒꯦ ꯑꯩꯈꯣꯏ ꯁ꯭ꯋꯥꯏꯗꯗꯤ ꯌꯥꯝ ꯁꯥꯏꯌꯦ
ꯌꯥꯝ ꯁꯥꯏꯌꯦ ꯁꯤꯁꯨ ꯌꯥꯝ ꯑꯣꯝꯆꯥꯛꯅꯔꯒ ꯂꯩꯕꯒ ꯉꯝꯗꯦ
ꯑꯁ ꯅꯣꯡꯁꯦ ꯈꯔ ꯇꯥꯕꯤꯔꯗꯤ ꯐꯗꯧꯅꯤꯉꯣ ꯅꯠꯇ꯭ꯔꯗꯤ ꯌꯥꯝ ꯁꯥꯏꯌꯦ ꯇꯧꯔꯤꯁꯦ
ꯑꯗꯨꯅꯤ ꯅꯣꯡ ꯇꯥꯗꯕꯁꯤꯅ ꯂꯧꯁꯨ ꯑꯃꯠꯇ ꯊꯥꯕ ꯌꯥꯗ꯭ꯔꯦ
ꯍꯣꯏ ꯑꯗꯨꯅꯦ ꯑꯩꯈꯣꯏꯒꯤꯁꯨꯅꯦ ꯑꯩꯈꯣꯏꯒꯤ ꯂꯧ ꯑꯃ ꯂꯩꯌꯦꯕꯀꯣ ꯑꯗꯨꯏꯗꯣ ꯑꯁ ꯏꯁꯤꯡ ꯂꯩꯇꯕꯒꯤꯅꯦ ꯑꯁ ꯑꯩꯈꯣꯏ ꯏꯕꯥꯅ ꯑꯌꯨꯛꯇꯒ ꯆꯠꯂꯒ ꯇꯧꯋꯦꯕ ꯏꯁꯤꯡ ꯂꯩꯇꯕꯒꯤ ꯑꯁ ꯇꯦꯟꯁꯟ ꯌꯥꯝ ꯂꯩꯕꯗꯣ ꯑꯗꯨꯃꯥꯏꯅꯒ ꯇꯧꯋꯦ ꯍꯧꯖꯤꯛꯀꯥꯟꯁꯦ ꯐꯧ ꯍꯨꯟꯕ ꯃꯇꯝꯅꯤ ꯍꯥꯏꯕ ꯀꯩꯅꯣ ꯑꯗꯨꯏꯗꯨꯅ ꯏꯁꯤꯡ ꯂꯩꯇꯕꯒꯤ ꯂꯣꯏꯅ ꯃꯊꯥ ꯁꯥꯟꯅꯔꯦ ꯇꯧꯔꯤꯁꯦ ꯅꯣꯏꯗꯤ ꯍꯨꯟꯈ꯭ꯔꯕꯣ ꯐꯧ
ꯑꯩꯈꯣꯏꯁꯨ ꯍꯨꯟꯗ꯭ꯔꯤꯌꯦ ꯌꯥꯗꯗ ꯂꯩꯔꯦ ꯅꯣꯡ ꯇꯥꯗꯅꯤꯅ ꯅꯣꯡ ꯇꯥꯗ꯭ꯔꯃꯤꯅ ꯀꯨꯝꯒꯤ ꯏꯁꯤꯡꯁꯨ ꯂꯥꯛꯇ꯭ꯔꯦ
ꯎꯝ
ꯂꯧꯕꯨꯛꯁꯨ ꯏꯁꯤꯡ ꯂꯩꯇꯔꯦ ꯏꯁꯤꯡ ꯌꯥꯎꯗꯅꯗꯤ ꯐꯧ ꯍꯨꯟꯕ ꯌꯥꯗꯃꯤꯅ ꯍꯧꯖꯤꯛ ꯐꯥꯎꯉꯩ ꯍꯨꯟꯗꯅ ꯂꯩꯔꯤ ꯀꯃꯥꯏꯅ ꯇꯧꯗꯣꯏꯅꯣ ꯈꯪꯗꯦ ꯍꯟꯗꯛꯁꯤ ꯐꯧꯁꯤ ꯆꯥꯗꯣꯏꯔꯥ ꯆꯥꯔꯣꯏꯗꯣꯏꯔꯥ ꯑꯩꯈꯣꯏ ꯁꯤꯕꯨ ꯍꯤꯡꯗꯣꯏꯔꯥ ꯍꯤꯡꯉꯣꯏꯗꯣꯏꯔꯥ ꯈꯪꯗꯦ ꯀꯃꯥꯏꯅ ꯇꯧꯗꯣꯏꯅꯣ
ꯑꯁ ꯑꯗꯨꯅꯤ ꯒ꯭ꯌꯥꯟ ꯇꯥꯗꯦ ꯇꯟ ꯆꯥꯔꯒ ꯍꯤꯡꯕ ꯍꯥꯏꯗꯨꯣꯏꯅꯤ ꯁꯤꯕꯗꯤ ꯌꯥꯗꯕꯅꯤꯅ
ꯅꯨꯡꯉꯥꯏꯔꯤꯕꯣ ꯅꯪꯕꯣ
ꯍꯣꯏ ꯅꯨꯡꯉꯥꯏꯔꯤꯌꯦ ꯋꯥꯏ ꯍꯥꯏꯕꯗꯤ ꯌꯥꯗꯕꯅꯤꯅ ꯅꯪꯗꯤ ꯀꯃꯥꯏ ꯀꯃꯥꯏ ꯇꯧꯔꯤꯒꯦ
ꯑꯩꯈꯣꯏꯁꯨ ꯑꯗꯨꯝ ꯈꯪꯗꯦ ꯀꯩꯅꯣ ꯁꯨꯝ ꯇꯪꯄꯥꯟ ꯄꯥꯜꯂꯤꯕ ꯍꯥꯏꯗꯨꯅꯤ
ꯑꯁ ꯌꯥꯔꯦ ꯅꯪꯗꯤ ꯌꯥꯝ ꯊꯤꯅ ꯅꯨꯡꯉꯥꯏ ꯌꯥꯝ ꯊꯤꯅ ꯅꯨꯡꯉꯥꯏꯈ꯭ꯔꯕꯅꯤ ꯅꯪꯗꯤ ꯑꯩꯈꯣꯏꯒꯁꯦ ꯀꯥꯎꯈ꯭ꯔꯕꯅꯤ
ꯀꯅꯥꯅꯕꯨ ꯀꯥꯎꯔꯨꯗꯣꯏꯅꯣꯗ ꯁꯨꯝ ꯃꯇꯝ ꯐꯪꯗꯕꯩꯅꯤ ꯅꯨꯡꯊꯤꯟ ꯅꯨꯡꯊꯤꯟꯁꯨ ꯊꯕꯛ ꯏꯪꯈꯥꯡꯁꯤ ꯈꯔ ꯇꯧꯕꯗꯨ ꯁꯥꯕꯅ ꯁꯥꯕꯅ ꯇꯧꯕ ꯉꯝꯗ꯭ꯔꯅꯤꯅ
ꯁꯒꯒꯤ ꯈꯪꯗꯦ ꯇꯧꯔꯤꯁꯦ ꯎ ꯅꯣꯏ ꯃꯃꯥ ꯍꯣꯏꯗꯤ ꯀꯃꯥꯏ ꯀꯃꯥꯏ ꯇꯧꯔꯤꯒꯦ꯫
ꯑꯩꯈꯣꯏ ꯃꯃꯥ ꯍꯣꯏ ꯑꯗꯨꯝ ꯂꯩꯌꯦ ꯀꯩꯁꯨ ꯇꯧꯗꯦ ꯑꯅꯥ ꯑꯌꯦꯛ ꯀꯩꯝꯇ ꯌꯥꯎꯗꯦ꯫
ꯑꯁ ꯅꯣꯏꯃꯝ ꯀꯥꯏ ꯀꯥꯏ ꯌꯧꯕꯅꯤꯉꯣ ꯅꯣꯡꯃ ꯂꯥꯛꯀꯦ ꯑꯗꯨꯗ ꯅꯣꯏ ꯍꯩꯅꯧꯗꯣ ꯈꯥꯛꯑꯝꯃꯣ
ꯑꯣ ꯑꯧ ꯈꯥꯛꯑꯝꯒꯦ ꯂ ꯑꯗꯨ ꯈꯔ ꯊꯨꯅ ꯂꯥꯛꯑꯣ ꯑꯩꯈꯣꯏ ꯍꯩꯅꯧꯗꯨ ꯅꯣꯡꯃ ꯅꯣꯡꯃꯒꯤ ꯁꯨꯝ ꯁꯨꯝ ꯃꯨꯟꯁꯤꯜꯂꯛ ꯇꯅꯀꯣ ꯌꯥꯝ ꯀꯨꯏꯅ ꯂꯩꯗꯧ ꯃꯥꯟꯗ꯭ꯔꯦꯕ ꯃꯨꯟꯕꯅ ꯍꯦꯟꯈꯤꯗ ꯑꯗꯨ ꯅꯪ ꯍꯟꯗꯛꯀꯤ ꯍꯇꯥꯁꯦ ꯑꯁꯤꯗ ꯂꯥꯛꯍꯧꯕꯀꯣ ꯅꯠꯇ꯭ꯔ ꯗꯤ ꯍꯩꯅꯧꯗꯨ ꯑꯗꯨꯝ
ꯑꯥ
ꯂꯣꯏꯒꯔꯅꯤ
ꯍ ꯍꯣꯏ ꯑꯩꯅꯦ ꯊꯕꯛꯇꯣ ꯈꯤꯇꯪ ꯈꯣꯝꯕꯒꯅꯦ ꯂꯥꯛꯀꯦ ꯅꯣꯏꯗ ꯑꯩ ꯂꯥꯛꯑꯝꯗꯥꯏꯗ ꯐꯣꯟ ꯇꯧꯔꯛꯀꯦ ꯅꯉꯣꯟꯗ ꯅꯪ ꯊꯕꯛ ꯍꯥꯏꯗꯤ ꯆꯠꯊꯣꯛꯄ ꯈꯣꯠꯇꯣꯛꯄ ꯂꯩꯔꯔꯁꯨ ꯍꯩꯅꯧꯗꯣ ꯈꯥꯛꯑꯝꯗꯕ ꯌꯥꯔꯣꯏꯀꯣ ꯑꯩꯒꯤ
ꯍꯣꯏ ꯍꯣꯏ ꯈꯥꯡꯒꯦ ꯂꯥꯛꯑꯣ ꯈꯔ ꯊꯨꯅ ꯂꯥꯛꯎꯀꯣ ꯗꯣ ꯑꯩꯁꯦ ꯊꯕꯛꯁꯤ ꯆꯠꯇꯧꯁꯨ ꯌꯥꯝ ꯂꯩꯕ ꯅꯪ ꯍꯥꯟ ꯐꯣꯟ ꯇꯧꯔꯛ ꯑꯗꯣ ꯑꯗꯨꯅ ꯐꯩꯌꯦ ꯅꯠꯇ꯭ꯔꯗꯤ ꯑꯩꯒ ꯎꯅꯕ ꯐꯪꯉꯣꯏꯌꯦ
ꯍꯣꯏ ꯑꯗꯨꯅꯦ ꯑꯩ ꯍꯥꯏꯔꯛꯀꯦ ꯍꯥꯏꯕꯗꯤ ꯑꯩꯁꯦ ꯍꯌꯦꯡꯒꯨꯝꯕ ꯂꯥꯛꯅꯤ ꯍꯥꯏꯔꯦꯗꯅ ꯉꯁꯤ ꯅꯨꯡꯗꯥꯡꯒꯨꯝꯕꯗ ꯗꯣ ꯅꯉꯣꯟꯗ ꯃꯔꯣꯟꯗꯣ ꯍꯥꯏꯔꯛꯀꯦ
ꯑꯣ ꯑꯣ ꯐꯩ ꯐꯔꯦ ꯑꯗꯨꯃꯥꯏꯅ ꯍꯥꯟꯅ ꯍꯥꯏꯔꯛꯑꯣ
ꯎꯝ ꯑꯗꯨꯃꯥꯏꯅ ꯇꯧꯁꯤ ꯅꯠꯇ꯭ꯔꯒꯗꯤ ꯑꯁꯤꯕꯦꯃ ꯅꯪꯒꯤ ꯊꯕꯛ ꯈꯨꯠꯆꯤꯟꯗꯨꯗꯅꯦ ꯎꯅꯕꯒꯥꯏꯌꯦ꯫
ꯑꯗꯨꯅꯦ ꯌꯨꯝ ꯑꯩꯁꯨ ꯅꯣꯏꯗ ꯂꯥꯛꯅꯤꯡꯕꯅꯦ ꯑꯗꯨ ꯂꯥꯛꯄꯗꯨ ꯁꯪꯗꯕ ꯑꯗꯨꯅ
ꯑ ꯈꯪꯗꯦ ꯃꯤ ꯃꯆꯥꯗꯤ ꯏꯊꯛ ꯀꯁꯦ ꯌꯥꯝ ꯆꯤꯟꯈ꯭ꯔꯕꯅꯤꯅ ꯑꯦꯄꯣꯏꯟꯃꯦꯟ ꯗ ꯎꯅꯕ ꯅꯠꯇ꯭ꯔꯗꯤ ꯎꯄꯥꯏ ꯂꯩꯇꯦ
ꯑꯗꯨꯅꯦ ꯑꯩꯈꯣꯏꯗꯤ ꯏꯃꯨꯡꯒꯤ ꯊꯕꯛꯁꯨ ꯈꯔ ꯈꯔ ꯄꯥꯡꯗ ꯌꯥꯗꯕꯅꯤꯅꯀꯣ ꯂꯧꯗꯨ ꯅꯣꯡ ꯇꯥꯗ꯭ꯔꯒꯁꯨ ꯅꯣꯡ ꯇꯥꯔꯛ ꯄꯒ ꯍꯨꯟꯕ ꯌꯥꯅꯕ ꯍꯥꯏꯗꯅ ꯅꯥꯄꯤ ꯈꯨꯟꯕꯒ ꯈꯔ ꯈꯔ ꯑꯗꯨꯝ ꯆꯠꯄꯅꯦ ꯑꯗꯨꯒꯤꯅꯦ ꯑꯌꯨꯛ ꯑꯌꯨꯛꯇ ꯅꯥ ꯄꯤ ꯈꯨꯟꯕꯗꯤ ꯆꯠꯂꯤ ꯅꯨꯡꯁꯥ ꯌꯥꯝ ꯁꯥꯕꯅꯤꯅ ꯅꯨꯡꯊꯤꯜꯗ ꯉꯥꯏꯍꯥꯛꯇꯪ ꯌꯨꯝꯗ ꯂꯩꯔꯒ ꯑꯃꯨꯛ ꯅꯨꯡꯗꯥꯡ ꯋꯥꯏꯔꯝꯗ ꯑꯃꯨꯛ ꯆꯠꯂꯦ ꯅꯥꯄꯤ ꯈꯨꯟꯕ ꯀꯪꯂꯤꯉꯩꯗ ꯈꯔ ꯈꯨꯨꯟꯗꯣꯛꯎꯧꯔꯒꯗꯤ ꯍꯌꯦꯡ ꯅꯣꯡ ꯇꯥꯔꯛꯄꯒ ꯁꯠ ꯍꯨꯖꯤꯟꯕ ꯌꯥꯅꯕ ꯍꯥꯏꯗ ꯊꯕꯛꯇꯨ ꯈꯔ ꯃꯇꯝꯁꯨ ꯊꯦꯡꯉꯛ ꯑꯕꯅꯤꯅꯀꯣ ꯐꯧ ꯊꯥꯕ ꯗꯤ ꯌꯥꯝ ꯊꯦꯡꯊꯈ꯭ꯔꯁꯨ ꯅꯨꯡꯉꯥꯏꯔꯣꯏꯑꯕ ꯑꯗꯨꯅ
ꯎꯝ
ꯅꯣꯡ ꯇꯥꯕ ꯉꯥꯏꯕꯗ ꯅꯣꯡꯁꯤ ꯇꯥꯗꯧ ꯃꯥꯟꯅ ꯁꯨꯇꯥ ꯍꯦꯛ ꯇꯥꯗꯦ ꯃꯪꯉꯒ ꯑꯗꯨꯝ ꯂꯥꯛꯀꯅꯤ
ꯎ
ꯅꯨꯡꯁꯤꯠꯅ ꯑꯗꯨꯝ ꯍꯨꯝꯗꯣꯛꯈꯤꯅꯤ ꯇꯥꯗꯅ ꯑꯗꯨꯝ ꯆꯠ
ꯎꯝ ꯎꯝ ꯍꯣꯏ ꯊꯥꯏꯗꯗꯤ ꯍꯥꯏꯕ ꯗꯤ ꯁꯨꯝꯀꯥꯟꯁꯦ ꯅꯣꯡꯒ ꯇꯥꯗꯅ ꯏꯁꯤꯡꯒ ꯏꯆꯥꯎ ꯊꯣꯛꯇꯅ ꯍꯥꯏꯕꯗꯤ ꯌꯥꯝ ꯇꯧꯋꯤꯗꯅ ꯍꯟꯗꯛ ꯆꯍꯤꯁꯤꯅ ꯀꯩꯅꯣ ꯅꯣꯡꯁꯨ ꯇꯥ ꯇꯥꯗꯣꯏꯁꯤꯕꯨ ꯀꯔꯤ ꯇꯧꯔꯕꯅꯣ ꯈꯪꯗ꯭ꯔꯤꯅꯣ ꯎ ꯋꯥꯒ ꯁꯦ ꯂꯣꯏꯅ ꯌꯥꯟꯊꯠꯈ꯭ꯔꯕ ꯑꯝꯇ ꯍꯧꯗ꯭ꯔ ꯖꯥꯠꯂꯥ ꯈꯪꯗꯦ ꯇꯧꯔꯤꯁꯦ
ꯈꯪꯗꯦ ꯑꯗꯨꯅ ꯇꯧꯕꯅ ꯍꯟꯗꯛꯇꯤ ꯃꯤꯁꯤ ꯃꯦꯃꯥꯟ ꯇꯥꯗꯅ ꯌꯥꯝ ꯍꯥꯠꯇꯣꯛꯑꯦꯒ ꯑꯗꯒꯤ ꯑꯗꯨ ꯇꯧꯋꯦꯒ ꯑꯗꯩ ꯃꯃꯤꯠ ꯀꯣꯊꯣꯛꯑꯒ ꯍꯥꯠꯂꯤ ꯕꯣ ꯍꯥꯏꯕꯅꯦ ꯑꯗꯨꯝꯕ ꯇꯧꯔꯕꯃꯤꯅꯀꯣ ꯀꯨꯝ ꯀꯥꯡꯕ ꯍꯥꯏꯗꯨ ꯑꯣꯏꯔꯤꯕ꯭ꯔꯥ ꯈꯪꯗꯦ
ꯈꯪꯗꯦ ꯑꯗꯨꯅꯦ ꯂꯥꯏꯁꯨ ꯁꯥꯎꯔꯕ ꯃꯥꯜꯂꯦ ꯇꯧꯔꯤꯕ ꯃꯌꯥꯝꯁꯤ ꯌꯦꯡꯍꯩꯗ꯭ꯔꯕꯗꯣ
ꯑꯣ ꯉꯥꯏꯔꯤꯕꯣ ꯅꯪꯕꯣ
ꯍꯣꯏ ꯅꯨꯡꯉꯥꯏꯔꯤ
ꯅꯪꯗꯤ ꯍꯧꯖꯤꯛ ꯀꯔꯤ
ꯀꯩ ꯍꯥꯏꯕ ꯑꯩꯕꯨꯔꯣ ꯏꯁ ꯀꯦꯝ ꯇꯧꯔꯝꯗꯦꯗ ꯉꯁꯥꯏ ꯑꯌꯨꯛꯇꯒꯤ ꯑꯗꯨꯝ ꯊꯕꯛ ꯏꯟꯈꯥꯡ ꯀꯩ ꯀꯥ ꯇꯧꯁꯜꯂꯒ ꯌꯨꯝꯒꯤ ꯍꯥꯏꯕꯗꯤ ꯁꯨꯇꯤ ꯂꯩꯕ ꯀꯥꯟꯗ ꯌꯨꯝꯒꯤꯁꯨ ꯃ ꯇꯦꯡꯗꯣ ꯈꯔ ꯇꯧꯗ꯭ꯔꯗꯤ ꯅꯠꯇ꯭ꯔꯥ ꯑꯗꯨꯅ ꯊꯕꯛ ꯏꯪꯈꯥꯡ ꯀꯩꯀꯥꯗꯣ ꯇꯧꯁꯜꯂꯦ ꯑꯗꯨꯏꯗꯨꯒ ꯅꯨꯡꯊꯤꯟꯗꯣ ꯉꯟ ꯇꯪ ꯁꯨꯝ ꯂꯩꯔꯝꯕ ꯑꯥ
ꯅꯪ ꯀꯥꯏꯗ ꯂꯩꯒꯦ ꯒꯥꯔꯤ ꯃꯈꯣꯟꯒ ꯌꯥꯝ ꯇꯥꯏꯌꯦ
ꯑꯣ ꯑꯩꯗꯣ ꯑꯈꯣꯏ ꯃꯥꯡꯒꯣꯟꯗ ꯂꯩ ꯍꯥꯏꯕꯗꯨꯨꯡꯗꯣ ꯁꯥꯕꯒꯤꯀꯣ ꯃꯥꯡꯒꯣꯟꯗꯣ ꯁꯨꯝ ꯍꯛꯆꯤꯠ ꯂꯥꯡꯉꯝꯕ ꯑꯗꯨ ꯁꯣꯔꯣꯛꯀ ꯅꯛꯅꯕꯅꯤꯅ ꯑꯗꯨꯝ ꯒꯥꯔꯤ ꯃ ꯈꯣꯟ ꯈꯔ ꯈꯔ ꯇꯥꯕꯅꯦ
ꯑꯣ ꯍꯣꯏꯅꯃꯤ ꯅꯣꯏꯗꯤ ꯁꯨꯔꯣꯛꯀꯥ ꯅꯛꯅꯩꯀꯣ
ꯎꯝ
ꯒꯥꯔꯤ ꯃꯈꯣꯟꯁꯨ ꯑꯗꯨꯝ ꯇꯥ ꯃꯥꯜꯂꯦ ꯑꯗꯨꯝ ꯇꯥꯏꯌꯦꯕ
ꯎꯝ ꯍꯣꯏ ꯈꯔ ꯈꯔ ꯇꯥꯕꯅꯦ
ꯎꯝ
ꯕꯣꯜꯒꯗꯤ ꯌꯦꯡꯗ꯭ꯔꯣ ꯅꯪꯕꯣ
ꯑꯩꯗꯤ ꯕꯣꯟꯗꯤ ꯀꯌꯥ ꯌꯦꯡꯗꯔꯦ ꯍꯧꯖꯤꯛꯇꯤ ꯅꯪꯗꯤ ꯌꯦꯡ
ꯎꯝ ꯑꯁ ꯑꯩꯗꯤ ꯑꯃꯃꯨꯛ ꯌꯦꯡꯅꯤꯡꯕ ꯀꯥꯟꯗ ꯌꯦꯡꯉꯦ ꯑꯗꯣ ꯐꯔꯛ ꯇꯥꯕ ꯀꯥꯟꯗ ꯌꯦꯡꯗ ꯑꯗꯨꯝ ꯍꯥꯏꯕꯗꯤ ꯇꯥꯏꯃꯤꯡꯗꯣ ꯃꯥꯟꯅꯗꯕꯅꯤꯅ ꯑꯈꯣꯏ ꯁꯤꯗꯗꯤ ꯑꯍꯤꯡꯒꯨꯝꯕ ꯅꯣꯡꯉꯥꯜꯂꯝꯗꯥꯏꯒꯨꯝꯕꯗ ꯇꯥꯏꯗꯅ ꯇꯥꯏꯃꯤꯡꯁꯦ ꯍꯦꯛꯇ ꯑꯗꯨꯏꯗꯨꯅ ꯑꯗꯨꯃꯥꯏꯅ ꯇꯧꯕꯅꯤꯅ ꯑꯗꯨꯝ ꯈꯪꯗꯦ ꯌꯨꯝꯗ ꯂꯩꯕꯅꯤꯅ ꯇꯨꯝꯕꯅ ꯉꯝꯗꯅ ꯌꯦꯡꯗꯕꯅ ꯑꯅꯝꯕꯅꯤꯅ ꯅꯣꯡ ꯐꯥꯗꯣꯛꯀ ꯌꯦꯡꯕ ꯑꯗꯨꯃꯥꯏ ꯇꯧ
ꯑꯩꯗꯤ ꯍꯟꯗꯛꯀꯤ ꯕꯣꯜ ꯑꯝꯇ ꯌꯦꯡꯗꯦ
ꯎ ꯍꯌꯦꯡ ꯐꯥꯏꯅꯦꯜꯗꯣ ꯑꯗꯨꯗ ꯄꯨꯟꯅ ꯌꯦꯡꯁꯦ ꯐꯥꯏꯅꯦꯜ ꯅꯨꯃꯤꯠꯇꯣ ꯑꯗꯨꯗ ꯌꯥꯔꯗꯤ ꯅꯣꯏꯗꯕꯨ ꯑꯣꯏꯔꯣ ꯑꯈꯣꯏꯗꯕꯨ ꯑꯣꯏꯔꯣ
ꯍꯣ ꯍꯣ ꯑꯗꯨꯃꯥꯏ ꯇꯧꯕꯅ ꯐꯗꯣꯔꯥ ꯃꯌꯥꯝ ꯌꯦꯡꯉꯒꯗꯤ ꯅꯨꯡꯉꯥꯏꯗꯅ
ꯍꯣꯏ ꯃꯌꯥꯝ ꯌꯧ ꯌꯧꯗꯦ ꯑꯩ ꯇꯧꯔꯒ ꯌꯦꯡꯉꯗꯤ ꯎꯝ
ꯑꯥ ꯀꯩ ꯃꯔꯛꯇ ꯌꯦꯡꯗ꯭ꯔꯒꯁꯨ ꯐꯥꯏꯅꯦꯜꯗꯨꯗꯤ ꯌꯦꯡꯒꯦ ꯈꯜꯂꯤꯅꯤ
ꯍꯣꯏ ꯌꯦꯡꯁꯦ ꯄꯨꯟꯅ
ꯑꯥ ꯌꯦꯡꯁꯦ ꯑꯩꯈꯣꯏ ꯃꯌꯥꯝ ꯄꯨꯟꯖꯤꯜꯂꯒ ꯀꯅꯥ ꯀꯅꯥꯅꯣ ꯈꯔ ꯍꯧꯁꯜꯂꯒꯀꯣ ꯑꯩꯈꯣꯏ ꯃꯌꯥꯝ ꯑꯃ ꯀꯩ ꯀꯩꯅꯣ ꯆꯥꯅ ꯊꯛꯅꯕ ꯈꯤꯇꯪ ꯊꯝꯃꯒꯕꯀꯣ
ꯎꯝ
ꯇꯨꯝꯅꯤꯡꯇꯅꯕ
ꯍꯣꯏ ꯑꯗꯨꯅꯦ ꯑꯩ ꯑꯩꯅ ꯌꯥꯝ ꯇꯨꯝꯒꯜꯂꯤꯁꯦ ꯕꯣꯜꯁꯦ ꯌꯦꯡꯉꯒ ꯇꯨꯝꯃꯤꯔ ꯒ꯭ꯌꯥꯟ ꯇꯥꯗꯕꯒ ꯌꯥꯎꯖꯥꯠꯅꯤ ꯍꯜꯂꯣ
ꯍꯜꯂꯣ
ꯑꯩꯗꯤ ꯇꯠꯈ꯭ꯔꯕ ꯃꯥꯜꯂꯨꯔꯦ ꯅꯦꯠꯋꯥꯛꯁꯦ
ꯑꯗꯨꯅꯤ ꯑꯩꯁꯨ ꯑꯗꯨꯃꯥꯏ ꯈꯜꯂꯨꯕ ꯑꯗꯨꯅ
ꯎꯝ ꯑꯩꯗꯤ ꯅꯪꯅ ꯇꯨꯃꯤꯟꯅ ꯂꯩꯒꯤꯕꯗꯨꯗ ꯆꯠꯄ ꯍꯥꯏꯕꯗꯤ
ꯅꯪꯒꯤ ꯍꯜꯂꯣ
ꯍꯦꯜꯂꯣ ꯇꯥꯏꯌꯦ
ꯅꯪ ꯀꯩ ꯀꯩ ꯑꯝꯇ ꯇꯧꯗ꯭ꯔꯕ꯭ꯔꯥ ꯍꯥꯏꯕ
ꯑꯣ ꯇꯧꯋꯦ ꯑꯩꯗꯣ ꯑꯦꯛꯖꯥꯝ ꯄꯤꯔꯝꯃꯒ ꯁꯨꯇꯤ ꯂꯩꯕ ꯍꯧꯖꯤꯛꯇꯤ ꯑꯗꯨꯏꯗꯨꯒꯤꯅꯦ ꯚꯦꯀꯦꯁꯟ ꯁꯨꯇꯤ ꯈꯤꯇꯪ ꯂꯩꯕ ꯇꯦꯟ ꯗꯦꯖꯃꯨꯛ ꯑꯗꯨꯒꯤ ꯍꯧꯖꯤꯛ ꯌꯨꯝꯗ ꯐ꯭ꯔꯤꯗ ꯂꯩꯔꯦ ꯇꯨꯝꯕꯒ ꯆꯥꯕꯒ ꯇꯧꯔ ꯂꯩꯔꯦ ꯑꯗꯨꯅ
ꯎꯝ ꯅꯣꯏꯗꯤ ꯀꯩ ꯑꯦꯟꯁꯥꯡ ꯆꯥꯒꯦ
ꯑꯩꯈꯣꯏꯒꯤꯔꯣ ꯉꯁꯤꯗꯣ ꯑꯩꯈꯣꯏꯁꯨ ꯀꯥꯡꯁꯣꯏ ꯆꯥꯏꯌꯦ ꯄꯣꯡ ꯍꯋꯥꯏꯗꯣ ꯑꯗꯨꯏꯗꯣ ꯀꯥꯡꯁꯣꯏ ꯆꯥꯏꯌꯦ ꯑꯗꯨꯒ ꯊꯥꯡꯖꯤꯡ ꯃꯦꯠꯄ ꯑꯃꯒ ꯆꯥꯏ ꯁꯤꯅꯤ ꯎ ꯃꯣꯔꯣꯛꯀ ꯊꯪꯖꯁꯤꯡꯒ ꯑꯁ ꯌꯥꯝ ꯍꯥꯎꯋꯦ ꯑꯩꯈꯣꯏꯒꯤ ꯃꯃꯥꯡꯗ ꯎ ꯃꯣꯔꯣꯛ ꯄꯥꯜꯂꯦꯕ ꯌꯥꯝꯗꯤ ꯄꯤꯛꯄ ꯃꯣꯔꯣꯛꯁꯦ ꯑꯗꯨꯒ ꯌꯥꯝ ꯊꯤꯅ ꯁꯥꯕ ꯑꯗꯨꯏꯗꯨ ꯇꯧꯔꯒ ꯃꯦꯠꯂꯒ ꯆꯥꯒ꯭ꯔꯦ ꯃꯌꯥꯝ ꯆꯥꯁꯟꯒ꯭ꯔꯦ ꯆꯥꯛꯁꯦ ꯈꯤꯇꯪꯇ ꯆꯥꯒꯦ ꯇꯧꯔꯝꯕꯅꯦꯕ ꯏꯟꯁꯥꯡꯗꯨꯅ ꯃꯌꯥꯝ ꯆꯥꯍꯟꯒꯤꯕꯗꯣ ꯒ꯭ꯔꯣꯡ ꯒ꯭ꯔꯣꯡ ꯆꯪꯒꯤꯕꯗꯣ ꯑꯗꯨꯃꯥꯏ ꯇꯧꯒ꯭ꯔꯦ
ꯑꯣ ꯍꯜꯂꯣ ꯎ ꯃꯣꯔꯣꯛꯇꯨ ꯍꯧꯖꯤꯛ ꯍꯧꯖꯤꯛꯁꯨ ꯑꯗꯨꯝ ꯄꯥꯜꯂꯤꯕ꯭ꯔꯣ
ꯍꯣꯏ ꯄꯥꯟꯕꯅꯦ ꯍꯧꯖꯤꯛꯄꯨꯗꯤ ꯉꯔꯥꯡ ꯅꯍꯟꯗꯣ ꯈ꯭ꯔ ꯍꯦꯛꯈ꯭ꯔꯕꯅꯦꯕ
ꯑꯣ
ꯑꯗꯣ ꯑꯅꯧꯕꯗꯣ ꯄꯥꯜꯂꯤꯕ ꯄꯥꯟꯗ꯭ꯔꯕꯗꯣ ꯑꯩꯗꯣ ꯉꯁꯤꯒꯤꯗꯤ ꯌꯦꯡꯉꯨꯗ꯭ꯔꯤ
ꯄꯥꯜꯂꯒꯗꯤ ꯍꯌꯦꯡ ꯍꯌꯦꯡ ꯅꯪ ꯑꯩꯈꯣꯏꯗ ꯂꯥꯛꯄꯗ ꯈꯔ ꯄꯨꯔꯛꯑꯣ ꯑꯩ ꯌꯥꯝ ꯆꯥꯅꯤꯡꯉꯦ ꯑꯁꯥꯕꯗꯣ
ꯍꯣꯏ ꯄꯨꯕꯤꯔꯛꯀꯦ ꯅꯪꯗꯤ ꯌꯥꯝ ꯆꯥꯕꯅꯦ ꯈꯪꯉꯦ ꯏꯕꯦꯝꯃ ꯆꯥꯛꯈꯥꯎꯒꯗꯣ ꯁꯣꯛꯅꯤꯀꯣ ꯌꯥꯝ ꯆꯥꯔꯨꯅꯨ ꯃꯣꯔꯣꯛꯀꯗꯣ
ꯑꯁ ꯃꯣꯔꯣꯛ ꯆꯥꯕꯩ ꯆꯈꯥꯎ ꯁꯣꯛꯄꯕꯨ ꯁꯣꯛꯀꯦꯁꯨ ꯁꯣꯛꯆꯁꯅꯨꯗꯥ ꯑꯄꯥꯝꯕꯗꯣ ꯑꯗꯨꯝ ꯆꯥꯁꯤꯜꯂ ꯂꯣꯏꯔꯦ ꯀꯩꯅꯣ
ꯍꯣꯏ ꯐꯔꯦ ꯑꯗꯨꯅ
ꯎ ꯃꯣꯔꯣꯛꯇꯨ ꯌꯨꯝꯗꯒꯤ ꯑꯗꯨꯝ ꯍꯦꯛꯑꯒ ꯆꯥꯕꯗꯨ ꯌꯥꯝ ꯍꯥꯎꯕꯅꯦꯕ ꯑꯗꯨꯅ ꯃꯌꯥꯝꯗꯒꯤ ꯃꯥꯅ ꯃꯍꯥꯎ ꯑꯃ ꯑꯗꯨꯝ ꯊꯣꯛ ꯅꯦꯕ ꯃꯣꯔꯣꯛꯀꯤ ꯃꯍꯥꯎꯗꯣ
ꯍꯣꯏ ꯑꯗꯨꯕꯨꯗꯤ ꯌꯥꯝ ꯍꯥꯎꯕꯅꯦ
ꯎꯝ
ꯎꯝ
ꯑꯩꯈꯣꯏ ꯀꯩꯁꯨ ꯌꯥꯎꯗꯕꯤꯗ ꯑꯩꯈꯣꯏ ꯀꯩꯅꯣ ꯇꯧꯔꯒ ꯊꯨꯝ ꯇꯧꯔꯒ ꯇꯠ ꯇꯠ ꯂꯨꯞꯄꯒ ꯆꯥꯕꯗꯨ ꯌꯥꯝ ꯆꯥꯥꯁꯟꯗ꯭ꯔꯁꯨ ꯀꯣ
ꯎꯝ
ꯑꯗꯨꯃꯥꯏꯅ ꯆꯕꯗꯣ ꯃꯅꯝꯗꯨ ꯌꯥꯝ ꯅꯨꯡꯁꯤꯗꯅ ꯉꯣꯔꯣꯛꯀꯤ ꯃꯅꯝꯗꯨ ꯎ ꯉꯣꯔꯣꯛꯀꯤ
ꯍꯣꯏ
ꯑꯗꯨꯃꯥꯏꯅ
ꯍꯣꯏ ꯐꯔꯦ ꯑꯗꯣ ꯅꯪꯁꯨ ꯉꯥ ꯅꯪ ꯄꯣꯊꯥꯖꯔꯣ ꯑꯩꯅꯦ ꯍꯌꯦꯡ ꯂꯥꯛꯑꯝꯗꯥꯏꯗꯅꯦ ꯅꯉꯣꯟꯗ ꯄꯥꯎꯗꯣ ꯍꯥꯏꯔꯛꯑꯒꯦ ꯑꯗꯨꯗꯤꯀꯣ ꯑꯃꯨꯛ ꯊꯦꯡꯅꯁꯦ ꯎꯝ ꯊꯝꯃꯦ ꯊꯝꯃꯦꯀꯣ ꯑꯗꯨꯗꯤ